ꯎꯝ
ꯇꯥꯕ꯭ꯔꯣ
ꯇꯥꯏꯑꯦ
ꯀꯩꯗꯧꯔ ꯂꯩꯕ꯭ꯔꯣ
ꯑꯩꯁ ꯑꯗꯨꯝ ꯂꯩꯗ
ꯑꯌꯨꯛꯒꯤ ꯆꯥꯛ ꯆꯥꯔꯕꯣ
ꯑꯌꯨꯛꯇꯤ ꯆꯥꯗ꯭ꯔꯤ ꯍꯧꯖꯤꯛꯅ ꯍꯧꯒꯠꯄꯗ ꯉꯥꯏꯔꯤꯗ
ꯑꯣ ꯐꯖꯅ ꯇꯨꯝꯕ ꯃꯥꯜꯂꯦꯍꯦ ꯑꯗꯨꯗꯤ
ꯍꯣꯏ ꯉꯔꯥꯡ ꯕꯣꯜ ꯉꯔꯥꯡꯗꯨ ꯕꯣꯜ ꯌꯦꯡꯕ ꯑꯗꯨꯒꯤ ꯊꯦꯡꯅ ꯇꯨꯝꯕ
ꯎꯝ ꯍꯣꯏ ꯍꯣꯏ ꯍꯣꯏ ꯆꯨꯝꯃꯦ ꯑꯗꯨꯗꯤ
ꯎꯝ
ꯑꯩꯈꯣꯏꯁꯨ ꯑꯩꯈꯣꯏꯁꯨ ꯆꯥꯗ꯭ꯔꯤꯌꯦ ꯑꯩꯈꯣꯏꯁꯨ ꯕꯣꯜ ꯌꯦꯡꯉꯒ ꯍꯧꯒꯠꯄꯗꯣ ꯀꯨꯏꯗ꯭ꯔꯤꯕꯅꯤ ꯑꯩꯈꯣꯏꯁꯨ
ꯑꯥ ꯥꯆꯠꯂꯨꯁꯤꯗꯅ ꯀꯩꯗꯧꯔꯒ ꯂꯩꯒꯦ ꯑꯗꯨꯗꯤ
ꯑꯗꯨꯗꯤ ꯍꯧꯒꯠꯂꯦ ꯍꯧꯒꯠꯂꯒ ꯑꯗꯨꯝ ꯕ꯭ꯔꯁ ꯀꯨꯝꯕ ꯇꯧꯔꯦ ꯑꯗꯨ ꯇꯧꯔꯒ ꯑꯗꯨꯝ ꯃꯄꯥꯜꯗ ꯐꯝꯃ ꯂꯩꯗ
ꯎꯝ ꯑꯥ ꯀꯩ ꯏꯟꯁꯥꯡ
ꯍꯣꯏ ꯆꯥꯛ ꯆꯥꯛ ꯌꯦꯟꯁꯥꯡꯕꯨꯗꯤ ꯊꯣꯡꯉꯕꯣ
ꯊꯣꯡꯕꯗꯤ ꯂꯣꯏꯔꯦ
ꯑꯌꯣ ꯌꯥꯝ ꯉꯟꯗꯤ ꯉꯜꯂꯦꯅ ꯑꯗꯨꯗꯤ
ꯑꯥ ꯊꯕꯛ ꯆꯠꯄ ꯃꯤ ꯈꯔ ꯂꯩꯌꯦꯕꯀꯣ ꯑꯩꯈꯣꯏ ꯌꯨꯝꯗ ꯊꯕꯛ ꯆꯠꯊꯣꯛꯈ꯭ꯔꯦ
ꯑꯣ
ꯎꯝ
ꯅꯣꯏ ꯃꯔꯨꯞ ꯈꯔꯒ ꯂꯩꯃꯤꯟꯅꯔꯤꯔꯣ
ꯍꯣꯏ ꯑꯃꯒ ꯂꯩꯃꯤꯟꯅꯑꯦ ꯃꯥꯗꯣ ꯉꯁꯤ ꯊꯕꯛ ꯆꯠꯄ
ꯑꯣ ꯑꯣ
ꯎꯝ
ꯅꯥꯟꯗꯤ ꯑꯗꯨꯝ ꯂꯩꯒꯗꯕ꯭ꯔꯥ ꯀꯃꯥꯏꯅ ꯇꯧꯕ꯭ꯔꯣ
ꯑꯩꯁꯨ ꯃꯨꯛ ꯆꯀꯅꯦꯖ ꯍꯌꯦꯡ ꯑꯁꯤ ꯁꯨꯇꯤ ꯄꯤꯕꯤꯒꯦꯀꯣ
ꯍꯣꯏ
ꯎꯝ
ꯅꯣꯡ ꯅꯣꯡꯃ ꯅꯣꯡ ꯅꯣꯡꯃ ꯅꯣꯡꯃ ꯅꯣꯡꯃ ꯀꯩꯅꯣ ꯁꯨꯇꯤ ꯄꯤꯅꯕ꯭ꯔꯅꯦ ꯀꯃꯥꯏꯅ ꯇꯧꯕ꯭ꯔꯥ ꯅꯣꯏ ꯑꯩꯗꯣ
ꯎꯝ ꯅꯠꯇꯦ ꯉꯁꯤꯗꯤ ꯀꯥꯡ ꯍꯥꯏꯅꯀꯣ ꯂꯩꯕꯅꯤ ꯍꯧꯖꯤꯛꯗꯤ ꯎꯝ ꯂꯩꯕꯅꯦ
ꯑꯁꯤꯒꯤ ꯁꯤ ꯀꯥꯡꯒꯤꯗꯣ ꯀꯔꯤ ꯀꯔꯤ ꯀꯔꯤ ꯇꯧꯕ꯭ꯔꯀꯣ ꯃꯤꯗꯣ
ꯈꯪꯗꯦ ꯑꯩꯁꯨ ꯑꯗꯨꯏ ꯃꯃꯥꯡꯗ ꯂꯩ ꯍꯔꯥꯎꯕ
ꯑꯩꯁꯨ ꯈꯪꯗꯦꯅꯦ ꯃꯣꯏ ꯁꯤꯁꯤꯒꯤꯗꯣ ꯀꯥꯡꯁꯨ ꯇꯥꯁꯨ ꯇꯥꯗ꯭ꯔꯤ ꯇꯥꯗ꯭ꯔꯤꯅꯦ
ꯎꯝ
ꯁꯤꯗ ꯂꯥꯛꯄ ꯀꯥꯟꯗ ꯈꯛꯇ ꯇꯥꯏꯑꯦ ꯑꯩꯁꯨ
ꯑꯣ ꯑꯣ ꯎꯝ
ꯆꯥꯛꯀꯨꯝꯕꯒꯤ ꯆꯥꯛ ꯆꯥꯅꯕ ꯑꯗꯨꯒꯨꯝꯕꯗꯤ ꯑꯣꯏꯗꯤ ꯑꯣꯏꯗꯣꯏꯕ ꯃꯥꯜꯂꯦꯗꯥꯛꯀꯣ
ꯑꯗꯨꯗꯤ ꯅꯠꯇꯦꯍ
ꯂꯥꯏ ꯈꯨꯔꯨꯝꯕ ꯑꯗꯨꯒꯨꯝꯕ ꯑꯣꯏꯗꯤ ꯑꯣꯏꯕ ꯃꯜꯂꯅ ꯑꯗꯣ
ꯍꯣꯏ ꯍꯣꯏ ꯍꯣꯏ ꯂꯥꯏꯝ ꯃꯅꯦ
ꯑꯣ ꯍꯣꯏ ꯅꯣꯏꯁꯨ ꯅꯪꯁꯨ ꯎꯗ꯭ꯔꯤ
ꯍꯣꯏ ꯑꯩꯁꯨ ꯎꯗ꯭ꯔꯤꯗ
ꯀꯔꯤ ꯀꯔꯤ ꯇꯧ ꯉꯁꯤꯗꯤ ꯌꯦꯡꯅꯤꯡꯕ ꯆꯠꯄ ꯌꯥꯏꯗꯅ ꯑꯗꯨꯗꯤ
ꯑꯁ ꯈꯪꯗ꯭ꯔꯦꯅꯦ
ꯑꯗꯨꯝ ꯌꯦꯡꯒ ꯑꯗꯨꯝ ꯌꯦꯡ ꯉꯁꯤꯗꯤ ꯑꯩ ꯑꯩ ꯆꯠꯇ꯭ꯔꯗꯤ ꯌꯥꯔꯣꯏ ꯑꯩ ꯈꯪꯗꯦꯕ ꯑꯩꯁꯨ
ꯎꯝ
ꯀꯔꯤꯒꯤ ꯀꯔꯤ ꯇꯧꯕꯒꯤ ꯑꯁꯤ ꯇꯧꯕ꯭ꯔꯥ ꯑꯁꯤꯒꯤ ꯑꯁꯤꯒꯤ ꯐꯦꯁꯇꯤꯚꯦꯜꯗ ꯃꯣꯏ ꯀꯔꯤ ꯀꯔꯤ ꯇꯧꯕ꯭ꯔꯥ ꯍꯥꯏꯕꯗꯣ
ꯑꯥ
ꯈꯔꯗꯤ ꯈꯪꯅꯕ ꯉꯁꯤꯗꯤ ꯌꯦꯡꯕ ꯇꯥꯔꯦꯅꯦ
ꯎꯝ
ꯅꯪꯁꯨ ꯌꯦꯡꯕ ꯆꯠꯁꯦꯅ ꯑꯗꯣ
ꯑꯁ ꯉꯁꯤ ꯉꯥꯛꯇ ꯁꯨꯇꯤ ꯐꯪꯕ ꯅꯨꯃꯤꯠꯇꯤ ꯑꯁ ꯅꯨꯡꯉꯥꯏꯅ ꯄꯨꯊꯈꯤꯌꯦ
ꯕꯖꯥꯔ ꯃꯣꯏ ꯇꯧꯕꯗꯣ ꯕꯖꯥꯔꯒꯨꯝꯃꯥꯏꯗ ꯇꯧꯕ꯭ꯔꯥꯒꯔꯤ ꯀꯗꯥꯏ ꯀꯗꯥꯏ ꯇꯧꯅꯕ꯭ꯔꯣ ꯀꯣ
ꯑꯦ ꯇꯦꯝꯄꯜꯒꯨꯝꯕꯗ ꯇꯧꯕ ꯃꯥꯜꯂꯦꯗ
ꯑꯣ ꯍꯣꯏ ꯍꯣꯏ ꯍꯣꯏ ꯍꯣꯏ ꯑꯣꯏꯔꯝꯃꯅꯤꯗꯀꯣ
ꯎꯝ
ꯆꯨꯝꯃꯦꯟ ꯑꯗꯨꯒꯨꯝꯕꯗ ꯇꯧꯕ ꯃꯥꯟꯅꯦ
ꯍꯣꯏ ꯍꯣꯏ
ꯅꯣꯏ ꯀꯔꯤ ꯀꯔꯤ ꯀꯔꯤ ꯏꯟꯁꯥꯡ ꯀꯔꯤ ꯏꯟꯁꯥꯡ ꯊꯣꯡꯕꯅꫭ ꯉꯁꯤꯗꯤ
ꯀꯥꯡꯁꯣꯏ
ꯎꯠꯁꫭꯏ ꯎꯠꯁꫭꯏ
ꯑꯣ ꯑꯣ ꯎꯁꯣꯏꯒ ꯀꯩ ꯍꯥꯞ ꯍꯥꯞꯄ ꯊꯣꯡꯔꯤꯅꯣ꯫
ꯑꯥ ꯎꯁꯣꯏ ꯉꯥꯛꯇꯅꯤꯗ
ꯑꯣ ꯑꯣ ꯎꯁꯣꯏꯗꯨ ꯍꯧꯕꯅꯤꯍꯦ ꯍꯧꯖꯤꯛꯀꯥꯟ ꯌꯥꯝ ꯆꯥꯟꯅꯩꯅꯦ ꯃꯤꯁꯤꯡꯁꯦ꯫
ꯎꯝ ꯅꯣꯏꯗꯤ ꯀꯩꯅꯣ ꯀꯩꯏꯟꯁꯥꯡꯅꯣ꯫
ꯑꯈꯣꯏꯅ ꯀꯣꯕꯤꯒ ꯗꯥꯜꯅꯤꯗ ꯑꯈꯣꯏꯗꯤ
ꯎꯝꯝ ꯍꯣꯏꯗ
ꯁꯣꯏꯗꯨ ꯎꯁ ꯑꯣ ꯍꯣꯏ ꯎꯁꯣꯏꯗꯣ ꯅꯣꯏꯗꯤ ꯀꯩꯅꯣ ꯕꯖꯥꯔꯗꯒꯤ ꯂꯩꯔꯤꯔꯣ ꯅꯠꯇ꯭ꯔꯗꯤ
ꯌꯨꯝꯗꯒꯤ ꯊꯥꯔꯛꯄꯅꯦ ꯌꯨꯝꯗꯒꯤ ꯊꯥꯔꯛꯄꯀꯣ
ꯍꯣꯏ ꯍꯣꯏ ꯍ ꯍꯣꯏ
ꯅꯣꯏ ꯁꯤꯗ ꯀꯩꯅꯣ ꯌꯨꯝꯗ ꯂꯩꯕ꯭ꯔꯥ ꯅꯠꯇ꯭ꯔꯗꯤ ꯍꯣꯁꯇꯦꯜꯒꯨꯝꯕꯗ ꯂꯩꯕ꯭ꯔꯥ ꯅꯠꯇ꯭ꯔꯗꯤ ꯊꯕꯛ ꯃꯐꯝꯒꯨꯝꯕꯗ ꯂꯩꯕ꯭ꯔꯥ ꯇ꯭ꯔꯦꯟꯒꯨꯝꯕꯗ ꯂꯩꯕ꯭ꯔꯥ ꯅꫭꯏ
ꯑꯣ ꯑꯣ ꯍꯣꯔꯦꯟꯗꯅꯤꯕ꯫
ꯍꯣꯏ
ꯑꯣꯑꯣ ꯑꯈꯣꯏ ꯆꯞ ꯃꯥꯟꯅꯩꯅꯦ ꯑꯗꯨꯗꯤ
ꯎꯝ
ꯃꯣꯏꯁꯨ ꯔꯦꯟꯗꯅꯦ꯫
ꯎꯝ
ꯅꯣꯏꯗꯤ ꯑꯗꯨ ꯅꯣꯏꯒꯤꯗꯤ ꯅꯨꯡꯉꯥꯏꯕ꯭ꯔꯥ ꯃꯐꯝꯗꯣ
ꯍꯣꯏ ꯎ ꯅꯨꯡꯉꯥꯏꯕꯗꯤ ꯅꯨꯡꯉꯥꯏꯌꯦ꯫
ꯊꯕꯛ ꯃꯐꯝ ꯑꯣꯏꯁꯨ ꯑꯗꯨꯝ ꯊꯕꯛ ꯃꯐꯝꯗꯁꯨ ꯑꯗꯨꯝ ꯅꯥꯛꯄ꯭ꯔꯥ꯫
ꯊꯕꯛ ꯃꯐꯝꯅ ꯊꯪꯒꯥꯜ ꯕꯖꯥꯔꯗ꯫ ꯂꯩꯕꯅ ꯎꯝ
ꯑꯣ ꯑꯗꯨꯗꯤ ꯅꯣꯏ ꯀꯩꯅꯣ ꯒꯥꯔꯤ ꯃꯆꯥꯒꯨꯝꯕꯗꯤ ꯌꯧ ꯌꯧꯔꯝꯅꯤꯅ꯫
ꯍꯣꯏ ꯒꯔꯤ ꯃꯆꯥꯒꯨꯝꯕꯗꯤ ꯌꯥꯎꯋꯦ꯫
ꯍꯣꯏ ꯍꯣꯏ ꯑꯗꯨꯗꯤ ꯑꯗꯨ ꯅꯠꯇ꯭ꯔꯗꯤ ꯋꯥꯅꯤꯍꯦ꯫
ꯑꯗꯨ ꯄꯥꯛꯀꯤꯡꯒꯤꯁꯦ ꯃꯐꯝ ꯆꯥꯗꯕꯀꯣ
ꯍꯣꯏ ꯍꯣꯏ ꯍꯣꯏ
ꯑꯩ ꯀꯣꯟꯅ ꯂꯩꯔꯤꯌꯦ꯫ ꯖꯒ ꯂꯩ
ꯑꯗꯨ ꯅꯣꯏ ꯊꯕꯛ ꯊꯕꯛ ꯆꯠꯂꯗꯤ ꯄꯨꯡ ꯀꯌꯥꯗ ꯍꯜꯂꯛ ꯇꯧꯕ꯫
ꯄꯨꯡ ꯇꯔꯨꯛ ꯃꯈꯥꯏ ꯇꯔꯦꯠ ꯁꯨꯋꯥꯏꯗ꯫
ꯑꯣ ꯑꯣ ꯑꯗꯨꯗꯤ ꯆꯞ ꯆꯥꯩꯅ ꯌꯥꯝ ꯊꯦꯡꯕꯁꯨ ꯑꯣꯏꯗꯦꯅ
ꯑꯣ ꯍꯣꯏ
ꯑꯗꯣ ꯆꯠꯂꯔꯗꯤ ꯄꯨꯡ ꯀꯌꯥꯁꯨ ꯑꯦꯠ ꯊ꯭ꯔꯥꯇꯤ ꯅꯥꯏꯟꯒꯨꯝꯕꯗ ꯆꯠꯄ꯭ꯔꯥ ꯄꯨꯡ ꯀꯌꯥ ꯆꯠꯀꯗꯧꯕꯔ꯫
ꯅꯥꯏꯟ ꯊ꯭ꯔꯥꯇꯤ ꯑꯗꯨꯋꯥꯏꯗ ꯆꯠꯂꯦ꯫
ꯑꯣ ꯑꯣ ꯅꯥꯏꯟ ꯊ꯭ꯔꯥꯇꯤꯒꯨꯝꯕꯗ ꯆꯠꯂꯒ ꯍꯣꯜ ꯗꯦ ꯑꯗꯨꯗ ꯂꯩꯔꯒ ꯁꯤꯛꯁ ꯊ꯭ꯔꯥꯇꯤꯒꯨꯝꯕꯗ ꯑꯗꯨꯝ ꯍꯥꯏꯒꯗꯕꯅꯦꯕ ꯌꯨꯝꯗ꯫
ꯍꯣꯏ ꯍꯣꯏ
ꯅꯣꯏ ꯑꯅꯤꯃꯛ ꯑꯈꯣꯏ ꯅꯪꯒꯤ ꯐ꯭ꯔꯦꯟꯒ ꯑꯅꯤꯃꯛ ꯇꯧꯔꯛꯏꯔꯣ꯫
ꯑꯥ ꯑꯩꯒꯤ ꯊꯕꯛ ꯃꯐꯝꯗꯤ ꯇꯣꯡꯉꯥꯜꯂꯦ ꯎꯝ ꯃꯅꯥꯕꯒꯤꯅ ꯃꯥꯁꯨ ꯊꯪꯒꯥꯜ ꯕꯖꯔꯗꯅꯤꯗ꯫
ꯑꯣ ꯑꯣ ꯃꯐꯝ ꯎꯝ ꯍꯣꯏꯅꯦ ꯍꯣꯏꯅꯦ ꯑꯗꯨ ꯃꯐꯝꯗꯤ ꯈꯔ ꯅꯥꯗꯤ ꯅꯥꯛꯄ ꯃꯅꯦꯅ ꯑꯗꯨꯗꯤ
ꯍꯣꯏ ꯍꯣꯏ
ꯅꯨꯡꯉꯥꯏ ꯅꯨꯡꯉꯥꯏ ꯁꯨꯃꯥꯏꯅ ꯇꯧ ꯄꯩꯁꯥꯁꯨ ꯇꯟꯗꯕ ꯌꯥꯗꯦꯅꯀꯣ
ꯍꯣꯢ
ꯆꯥꯛ ꯇꯟꯗ꯭ꯔꯗꯤ ꯑꯃꯨꯛꯀ ꯍꯤꯡꯕ ꯌꯥꯗ꯭ꯔꯦꯅ ꯍꯧꯖꯤꯛꯀꯥꯟꯗꯤ
ꯎꯝ
ꯑꯗꯣ ꯀꯩꯅꯣꯒꯨꯝꯕꯗꯤ ꯂꯥꯏꯔꯤꯛꯀꯨꯝꯕꯗꯤ ꯇꯝꯕ ꯂꯣꯏꯔꯕꯣ ꯕ꯭ꯔꯣꯁꯦ
ꯑꯣꯢ ꯂꯣꯢꯈ꯭ꯔꯦ ꯇ꯭ꯋꯦꯟꯇꯤ ꯇ꯭ꯋꯦꯟꯇꯤꯗ ꯒ꯭ꯔꯦꯖꯨꯑꯦꯁꯟ ꯂꯣꯏꯁꯤꯟꯈ꯭ꯔꯦ
ꯇ꯭ꯋꯦꯟꯇꯤ ꯇ꯭ꯋꯦꯟꯇꯤꯖ
ꯑꯣ ꯑꯣ ꯑꯗꯨꯗꯤ ꯑꯗꯨꯒꯤ ꯃꯊꯛꯇꯗꯤ ꯇꯧꯗ꯭ꯔꯦ꯫
ꯍꯣꯏ ꯑꯗꯨꯗꯤ ꯃꯊꯛꯀꯤ ꯇꯧꯗ꯭ꯔꯦ꯫
ꯑꯣ ꯑꯣ ꯀꯩꯅꯣ ꯒ꯭ꯔꯦꯖꯨꯁꯟꯗꯗꯤ ꯀꯔꯤ ꯁꯕꯖꯦꯛ ꯑꯣꯏꯅ ꯇꯧꯕ꯭ꯔꯣ꯫
ꯅꯪꯗꯤ
ꯑꯩꯗꯤ ꯖꯨꯂꯣꯖꯤ ꯑꯣꯏꯅ ꯇꯧꯋꯦ꯫
ꯑꯣ
ꯅꯣꯏ ꯁꯕꯖꯦꯛꯁꯨ ꯅꯨꯡꯉꯥꯏꯌꯦꯅ ꯑꯗꯨꯗꯤ
ꯎꯝ ꯃꯕꯅꯤꯗ ꯎꯝ ꯍꯣꯏ
ꯑꯗꯨꯝ ꯅꯨꯡꯉꯥꯏꯕꯅꯦ ꯑꯦꯛꯖꯥꯝꯒꯨꯝꯕꯁꯨ ꯊꯥꯕ ꯅꯨꯡꯉꯥꯏꯔꯝꯃꯅꯤꯌꯦ
ꯎꯝ
ꯇꯖꯩ ꯈꯔꯗꯤ ꯑꯩꯖꯝ ꯊꯥꯕꯒꯨꯕꯁꯨ ꯌꯥꯝ ꯋꯥꯅ ꯅꯨꯡꯉꯥꯏꯗꯨꯕ ꯂꯩꯌꯦꯅꯦ
ꯎꯝ
ꯁꯥꯏꯟꯇꯤꯐꯤꯛꯀꯤ ꯈꯛꯇ ꯑꯗꯨꯒꯨꯝꯕ ꯈꯛꯇ ꯑꯣꯏꯒꯗꯕꯗꯤ ꯈꯔꯗꯤ ꯑꯩꯈꯣꯏꯒꯤ ꯑꯣꯟꯅꯁꯨ ꯏꯕ ꯌꯥꯝꯃꯦꯅꯀꯣ
ꯍꯣꯏ ꯍꯣꯏ
ꯑꯗꯨꯃꯥꯏꯅ ꯂꯩꯕꯅꯤꯅꯦ ꯅꯠꯇ꯭ꯔꯣ
ꯍꯣꯏ ꯃꯥꯅꯤ ꯃꯥꯅꯤ
ꯅꯣꯡ ꯒꯨꯝꯕ ꯇꯥꯗꯕꯩ ꯅꯨꯡꯁꯥ ꯌꯥꯝ ꯁꯥꯈ꯭ꯔꯦꯅꯦ
ꯑꯣ ꯑꯩꯗꯤ ꯃꯄꯥꯟ ꯊꯣ ꯊꯣꯛꯇꯣꯏꯗ ꯅꯣꯡ ꯐꯖꯅ ꯅꯣꯡ ꯁꯨꯑꯦ ꯍꯥꯏꯔꯣ
ꯅꯠꯇꯦ ꯅꯣꯡ ꯇꯥ ꯅꯣꯡ ꯆꯨꯗꯕꯒꯤ ꯍꯥꯏꯕꯅꯦ
ꯑꯣ
ꯅꯣꯡ ꯇꯥꯗꯕꯒꯤ ꯅꯣꯡ ꯇꯥꯗꯕꯒꯤ ꯁꯥꯏꯌꯦ ꯑꯩꯈꯣꯏ ꯑꯩꯈꯣꯏꯗꯤ ꯑꯩꯈꯣꯏꯒꯤ ꯑꯩꯈꯣꯏꯗꯤ ꯑꯗꯨꯝ ꯃꯅꯨꯡꯗ ꯂꯩꯔꯁꯨ ꯌꯥꯝ ꯁꯥꯏꯗ
ꯑꯣ
ꯅꯣꯏꯗꯤ ꯑꯗꯨꯝ ꯃꯅꯨꯡꯗ ꯃꯅꯨꯡꯗ ꯂꯩꯕꯨ ꯂꯩꯔꯗꯤ ꯑꯗꯨꯝ ꯏꯪꯕ꯭ꯔꯣ
ꯍꯣꯏ ꯏꯪꯉꯤꯗ
ꯑꯣ ꯑꯣ ꯑꯗꯨꯗꯤ ꯌꯨꯝꯗꯨ ꯈꯔ ꯐꯖꯕ ꯃꯅ
ꯑꯥ
ꯍꯣꯏ ꯏꯁꯤꯡꯒꯨꯝꯕꯗꯤ ꯀꯃꯥꯏꯅ ꯇꯧꯕ꯭ꯔꯣ ꯑꯗꯣ ꯏꯁꯤꯡꯒꯨꯝꯕꯗ ꯊꯛꯅꯕꯗꯣ ꯂꯩꯕ꯭ꯔꯥ ꯅꯠꯇ꯭ꯔꯗꯤ ꯀꯃꯥꯏꯅ ꯇꯧꯕ꯭ꯔꯣ
ꯏꯁꯤꯡꯁꯦ ꯏꯁꯤꯡ ꯑꯣꯇꯔ ꯀꯤ ꯄꯦꯜ ꯂꯥꯏꯕꯤ ꯀꯣ ꯂꯣꯏ ꯃꯛꯈ꯭ꯔꯦꯅꯦ ꯁꯤꯟꯇꯦꯛꯁꯨ ꯄꯨꯝꯃꯣꯏ ꯄꯨꯝꯃꯥꯏ ꯇꯧꯋꯦ ꯌꯦ
ꯑꯣ
ꯏꯁ ꯑꯩꯈꯣꯏ ꯑꯩꯈꯣꯏ ꯊꯛꯅꯕꯀꯣ ꯑꯗꯨ ꯉꯥꯛꯇꯅꯦ ꯂꯧꯕ
ꯑꯗꯨꯕꯨꯗꯤ ꯗꯨꯀꯥꯟꯗꯒꯤ ꯑꯗꯨꯝ ꯂꯩꯒꯗꯧꯕ꯭ꯔꯥ
ꯍ
ꯑꯣ ꯑꯣ ꯖꯥꯔꯒꯤ ꯑꯣꯏꯔꯕꯅꯤꯅ ꯑꯗꯨꯗꯤꯀꯣ
ꯎꯝ
ꯀꯌꯥ ꯀꯌꯥꯗꯣ ꯂꯧꯒꯦ ꯑꯗꯨ ꯑꯗꯨ ꯅꯣꯏꯅ ꯂꯩꯕ ꯃꯐꯝꯣꯝꯗꯗꯤ
ꯎꯝ ꯊꯤꯡ ꯍꯣ ꯃꯖꯃꯥ
ꯑꯣ ꯑꯣ ꯑꯣ ꯌꯥꯏꯅ
ꯎꯝ
ꯑꯗꯨ ꯈꯔ ꯑꯃ ꯌꯥꯝ ꯆꯥꯎꯗꯕꯤꯗ ꯖꯥꯔ ꯑꯃ ꯂꯩꯕꯗꯣ ꯈꯪꯕ꯭ꯔꯥ
ꯍꯣꯏ
ꯑꯗꯨꯒꯨꯝꯕꯥ ꯑꯗꯨꯒꯨꯝꯕꯥꯗꯤ ꯂꯧꯗꯦ ꯅꯣꯏ
ꯍꯣꯏ ꯇꯧꯗꯦꯗ
ꯑꯩꯈꯣꯏꯗꯤ ꯑꯗꯨꯒꯨꯝꯕ ꯈꯛꯇ ꯑꯗꯨꯒꯨꯝꯕ ꯑꯗꯨꯒꯨꯝꯕ ꯈꯛꯇ ꯊꯥꯏ ꯍꯥꯏ ꯑꯗꯨꯒꯨꯝꯕ ꯈꯔ ꯆꯥꯃ ꯂꯩꯕꯗꯣ ꯑꯗꯨꯒꯨꯝꯕ ꯑꯣꯏꯅ ꯇꯧꯋꯦꯗ ꯑꯩꯈꯣꯏꯗꯤ
ꯑꯣ ꯑ
ꯑꯗꯣ ꯄꯨꯡ ꯀꯌꯥ ꯆꯥꯛꯗꯦ ꯄꯨꯡ ꯀꯌꯥ ꯆꯥꯛꯗꯕ
ꯑꯦ ꯈꯪꯗ꯭ꯔꯦ ꯂꯥꯝꯕ ꯀꯥꯟꯗ ꯆꯥꯗꯣꯏꯅꯦ
ꯑꯣ ꯑꯣ ꯑꯩ ꯈꯣꯏꯗꯤ ꯍꯣꯏꯗꯤ ꯑꯃꯨꯛ ꯍꯧꯖꯤꯛ ꯈꯛ ꯉꯥꯏꯍꯥꯛ ꯂꯩꯔ ꯑꯗꯨꯝ ꯆꯥꯔꯅꯤ
ꯍꯣꯢ ꯍꯥ ꯍ